ꯍꯜꯂꯣ
ꯍꯜꯂꯣ
ꯏꯚꯥꯏ
ꯇꯥꯏꯅꯦ ꯀꯩꯗꯧꯔꯤꯅꯣ ꯏꯇꯥꯎꯗ ꯇꯥꯃꯣ ꯃꯇꯥꯡꯣ
ꯀꯗꯥꯁꯤ ꯌꯥꯝ ꯇꯧ ꯍꯦ
ꯑꯩ ꯇꯧ ꯑꯩ ꯑꯩꯪꯉꯣꯟꯗ ꯀꯗꯔꯗ
ꯀꯣꯜ ꯇꯧꯕꯁꯨ ꯅꯨꯡꯉꯥꯏꯇꯦ ꯅꯪꯕꯨ ꯑꯗꯨꯃꯥꯏꯅ ꯇꯧꯔꯗꯤ ꯑꯃꯨꯛ ꯇꯧꯔꯛꯑꯣꯏ
ꯀꯗꯥꯔ ꯂꯩꯔꯗꯤ ꯑꯩꯉꯣꯟꯗ ꯀꯗꯥꯔ ꯂꯩꯇꯦ ꯀꯔꯤꯅꯣ
ꯅꯪ ꯅꯪ ꯁꯤꯗꯤ ꯈꯔꯗꯤ ꯀꯗꯥ
ꯊꯧꯒ ꯃꯨ ꯊ ꯑꯗꯍ
ꯇꯥꯔꯕ꯭ꯔꯣ
ꯍ
ꯍꯜꯂꯣ ꯏ ꯚꯏ
ꯆꯥ
ꯍꯜꯂꯣ
ꯐꯥꯟꯅꯔꯦꯅ
ꯇꯥꯕ
ꯀ
ꯍꯜꯂꯣ
ꯎꯝ
ꯥꯏ ꯂ ꯥꯏ
ꯇꯥꯕ꯭ꯔꯣ ꯏ ꯚꯥꯏ
ꯑ ꯎꯇꯥꯎ ꯇꯥꯗꯕ꯭ꯔꯣ ꯅꯪꯒꯤ ꯈꯨꯟꯖꯣꯜꯁꯦ
ꯑꯁ ꯅꯪꯒꯤ ꯈꯣꯟꯖꯦꯟ ꯐꯖꯅ ꯇꯥꯗꯦꯅꯦ ꯑꯗꯨꯒꯤꯅꯦ
ꯖꯤꯛꯗꯤ ꯇꯥꯔꯤꯕ꯭ꯔꯣ
ꯇꯥꯔꯦ ꯍꯧꯖꯤꯗꯤ ꯀꯩꯗꯎꯔꯤꯁꯤ ꯅꯪ ꯑꯁ ꯕꯤ ꯖꯤ ꯇꯧꯕ꯭ꯔꯣ
ꯕꯤꯖꯤ ꯇꯧꯗꯦ ꯑꯩ ꯕꯨꯖꯤ ꯇꯧ ꯕꯨꯖꯤ ꯇꯧꯔꯨꯗꯤ ꯍꯧꯖꯤꯛ ꯑꯗꯨꯃꯥꯏꯅ ꯑꯩ ꯋꯥꯔꯤ ꯁꯥꯍꯜꯂꯔꯣꯏ
ꯇꯥꯗꯕ ꯑꯗꯨꯒꯤꯅꯦ ꯑꯁ ꯅꯪꯒꯤ ꯗꯤ ꯌꯥꯗꯦ ꯍꯦ ꯅꯪꯦ ꯑꯣꯁꯤꯗꯤ
ꯍꯧꯖꯤꯛꯇꯤ ꯇꯥꯔꯤꯕ꯭ꯔꯣ
ꯇꯥꯔ ꯁꯇ
ꯑꯣ ꯑꯩꯒꯤ ꯅꯦꯠꯋꯥꯛ ꯀꯌꯥꯝ ꯐꯌꯦꯚ ꯐꯥꯏꯚꯖꯤ ꯐꯥꯏꯚꯖꯤ ꯈꯛꯇꯅꯤ
ꯐꯥꯏꯚ ꯖꯤꯅꯤꯅꯦ ꯀꯩꯅꯣ ꯅꯪꯒꯤ ꯑꯣꯏꯔꯝꯒꯅꯤꯍꯦ
ꯅꯣꯏꯒꯤ ꯐꯥꯏꯚ ꯖꯤꯒ ꯑꯩꯒꯤ ꯐꯥꯏꯚꯖꯤꯒ ꯆꯞ ꯃꯥꯟꯅꯇꯦ ꯑꯩ ꯑꯩꯒꯤꯅ ꯍꯦꯜꯂꯦ ꯐꯕ
ꯆꯤꯡꯗ ꯂꯩꯥꯛꯕꯅꯤꯅ
ꯑꯦ ꯅꯣꯏꯗꯤ ꯆꯤꯡꯉ ꯑꯩꯗꯤ ꯃꯄꯥꯟꯗ ꯇꯝꯄꯥꯛꯇ ꯂꯩꯥꯕ ꯁꯤꯇꯤꯗ ꯂꯩꯕ ꯑꯩꯗꯤ
ꯃꯄꯥꯟꯗꯗꯤ ꯌꯥꯗꯕꯅꯦ ꯑꯗꯨꯝ ꯐꯥꯏꯚꯖꯤꯗꯣ
ꯑꯩꯁ ꯊꯥꯖꯗꯦꯗ ꯑꯗꯨ ꯑꯣꯏꯗꯤ
ꯊꯖꯥꯇ꯭ꯔꯗꯤ ꯂꯥꯛꯑꯣ ꯅꯣꯡꯃ ꯑꯩ
ꯅꯪ ꯑꯗꯣ ꯅꯪ ꯇꯤꯀꯦꯠ ꯀꯛꯄꯤꯒꯦ ꯍꯥꯏꯕ꯭ꯔꯣ ꯑꯗꯣ
ꯅꯣꯏ ꯅ ꯂꯥꯛ ꯂꯥꯛ ꯂꯥꯛꯀꯅꯤꯗꯤ
ꯑꯁ ꯅꯪꯁꯤꯗꯤ ꯅꯨꯄꯤ ꯅꯨꯄꯤꯕꯨ ꯀꯣꯜ ꯇꯧꯅꯤꯡꯕ ꯃꯥꯜꯂꯤꯗ ꯍꯧꯖꯤꯛ ꯁꯤꯗꯤ ꯋꯥꯔꯤꯁꯨ ꯐꯖꯅ ꯉꯥꯡꯗꯦ
ꯑꯗꯨꯒꯤ ꯅꯠꯇꯦ ꯑꯩ ꯍꯧꯖꯤꯛ ꯅꯨꯄꯤꯕꯨ ꯇꯧ ꯋꯥꯔꯤ ꯁꯥ ꯁꯥꯒꯤꯝꯅꯦ ꯍꯧꯖꯤꯛ
ꯑꯁ ꯑꯗꯨ ꯍꯥꯏꯗꯤ ꯑꯗꯨ ꯑꯣꯏꯗꯤ ꯋꯥꯔꯤ ꯐꯖꯅ ꯉꯥꯡꯉꯨꯍꯩ ꯐꯖꯅ ꯁꯥꯟꯅꯥꯍꯩ
ꯍꯧꯖꯤꯛ ꯁꯅꯥꯔꯤꯗꯤ ꯅꯪ ꯀꯔꯤꯔ
ꯑꯦꯁ
ꯑꯗꯣ ꯏꯇꯥꯎ ꯏꯇꯥꯎ ꯅꯕꯥꯅꯤꯁꯦ ꯍꯧꯖꯤꯛ ꯀꯔꯤ ꯌꯦꯟꯁꯥꯡꯅ ꯊꯣꯡꯕꯗꯣ ꯑꯩꯁꯨ ꯈꯪꯅꯤꯡꯉꯦ ꯑꯗꯨ ꯍꯥꯏꯌꯨꯅꯦ ꯑꯈꯣꯏ ꯑꯅꯤꯖꯦ ꯁꯟꯖꯥꯡꯕ
ꯑꯩꯗꯤ ꯅꯪꯁꯨ ꯆꯥꯒꯦ ꯍꯥꯏꯕ꯭ꯔꯣ ꯑꯁ
ꯆꯥꯅꯤꯡꯉꯁꯨ ꯎꯄꯥꯏ ꯂꯩꯇ꯭ꯔꯦꯗ ꯏꯕꯥꯅꯤ ꯌꯥꯝ ꯂꯥꯞꯅ ꯌꯥꯝ ꯂꯥꯞ ꯅꯩ ꯕꯒꯤꯀꯣ
ꯊꯥꯔꯛꯀꯦꯅꯦ ꯅꯪꯉꯣꯟꯗ ꯑꯗꯣ ꯐꯣꯇꯣꯗ ꯊꯥꯔꯛꯑꯣ ꯍꯥꯏꯕ꯭ꯔꯣ
ꯑꯩꯁ ꯐꯣꯇꯣꯗꯤ
ꯐꯣꯇꯣꯗꯁꯨ ꯌꯦꯡꯕ ꯅꯨꯡꯉꯥꯏꯕꯅꯤꯗ ꯑꯗꯣ
ꯅꯪꯅ ꯊꯥꯔꯛꯈ꯭ꯔꯗꯤ ꯍꯣꯏ ꯊꯥꯔꯛꯄ ꯌꯥꯏ ꯀꯅꯥꯅ ꯊꯣꯡꯕ꯭ꯔꯥꯅ
ꯑꯁ ꯍꯣꯏ ꯑꯃ ꯑꯃꯅ ꯊꯣꯡꯕꯅꯤꯗ ꯍꯧꯖꯤꯛꯇꯤ
ꯍꯣꯏ ꯅꯨꯄꯤꯁꯤꯡ ꯃꯥꯕꯨꯀꯣ ꯌꯥꯝ ꯀꯔꯤꯔ ꯑꯗꯥ ꯃꯌꯥꯝ ꯍꯥꯏꯌꯦ ꯑꯩꯉꯣꯟꯗ ꯆꯥꯛ ꯌꯦꯟꯁꯥꯡꯗꯣ ꯊꯣꯡꯕ ꯍꯩꯌꯦ ꯃꯥꯒꯤ ꯅꯨꯄꯤꯁꯤꯡ ꯃꯥ ꯃꯉꯣꯟꯗ ꯅꯨꯄꯤꯁꯤꯡ ꯂꯥꯛꯄꯁꯤꯡꯅꯤ ꯑꯁ
ꯎꯝ
ꯆꯥꯛ ꯌꯦꯟꯁꯥꯡ ꯊꯣꯡꯕ ꯍꯥꯏꯗ꯭ꯔꯁꯨ ꯃꯥꯅ ꯑꯗꯨꯝ ꯈꯪꯝ ꯀꯔꯤ ꯀꯔꯤꯅ ꯍꯥꯏꯌꯦ
ꯑꯗꯨꯗꯅꯦ
ꯎꯝ ꯑꯩꯅ ꯑꯩꯅ ꯑꯩꯅ ꯎ ꯍꯣꯏ ꯍꯣꯏ ꯃꯕꯨꯛꯁꯨ ꯌꯥꯝ ꯐꯕꯅꯦ ꯑꯩꯅꯁꯨ ꯍꯥꯏꯕ ꯅꯨꯄꯤꯁꯤꯡꯕꯨ ꯅꯨꯄꯤ ꯍꯣꯏ ꯅꯨꯄꯤꯁꯤꯡꯅꯁꯨ ꯑꯩꯉꯣꯟꯅ ꯍꯥꯡ ꯂꯥꯛꯒꯦ ꯅꯨꯄꯥꯁꯤꯡ ꯑꯗꯨꯒꯨꯝꯕ ꯇꯧꯕꯁꯤꯡꯁꯦ ꯅꯨꯄꯤꯗꯗꯤ ꯀꯔꯤ ꯀꯔꯤꯔ ꯀꯔꯤ ꯑꯗꯨꯝ ꯇꯧꯕꯅꯤꯅ ꯃꯥꯗꯣ ꯑꯗꯨꯝ ꯇꯧꯕ꯭ꯔꯥ ꯑꯗꯨꯝ ꯇꯧꯗꯕ꯭ꯔꯥ ꯑꯉꯥꯡꯕ ꯃꯣꯏꯁꯤꯡꯗꯨꯁꯨ ꯑꯩꯅ ꯍꯥꯏꯕ ꯃꯥꯗꯤ ꯑꯗꯨꯃꯥꯏꯅ ꯇꯧꯗꯦꯗ ꯑꯩꯅ ꯑꯗꯨꯨꯝ ꯈꯪꯕꯝ ꯐꯪ ꯑꯩꯅ ꯈꯪꯕꯝ ꯀꯔꯤꯔ ꯑꯗꯨꯝ ꯑꯩꯅ ꯆꯥꯃꯤꯟꯕ ꯃꯇꯝ ꯑꯗꯨꯒꯨꯝꯕꯗꯤ ꯇꯧꯗꯦ ꯑꯩꯅ ꯍꯥꯏꯕ ꯅꯨꯄꯤꯁꯤꯡꯕꯨ ꯑꯗꯨꯕꯨꯗꯤ ꯑꯗꯨ ꯇꯧꯔꯗꯤ ꯌꯥꯝ ꯐꯥꯏꯌꯦ ꯑꯗꯨ ꯑꯣꯟꯗ ꯃꯥꯁꯨ ꯍꯥꯏ ꯑꯗꯨꯒ ꯃꯥꯒꯤ ꯅꯨꯄꯤꯗꯨꯁꯨ ꯃꯥ ꯌꯥꯝ ꯀꯔꯤꯔꯥ ꯌꯥꯝ
ꯄꯤꯡꯕ ꯃꯥꯜꯂꯦ ꯍꯥꯏ ꯃꯥꯒꯤ ꯅꯨꯄꯤꯗ ꯃꯥꯁꯨ ꯑꯩꯈꯣꯏꯅ ꯀꯣꯏꯕ ꯆꯠꯁꯦ ꯍꯥꯏꯕ ꯃꯇꯝꯗ ꯆꯠꯁꯨ ꯆꯥꯠꯇꯦ ꯆꯦ
ꯑ ꯑꯗꯣ ꯅꯪ ꯁ꯭ꯀꯨꯜ ꯆꯅꯤꯡꯗ꯭ꯔꯣ
ꯍꯥ
ꯑꯗꯨꯗ ꯂꯩꯕ ꯅꯨꯡꯉꯥꯏꯕ꯭ꯔꯣ ꯃꯄꯥꯟꯗ ꯅꯪꯗꯤ
ꯍꯣꯏ ꯅꯨꯡꯉꯥꯏ ꯑꯗꯨꯝ
ꯑꯁ ꯅꯪ ꯅꯪꯗꯤ ꯁ꯭ꯀꯨꯜ ꯀꯥꯔꯒ ꯀꯥꯁꯨ ꯀꯥꯗꯦ
ꯍ ꯑꯗꯨꯕꯨꯗꯤ ꯅꯪꯅ ꯑꯃꯨꯛꯀ ꯍꯥꯏꯕꯗ ꯑꯃꯨꯛꯀ ꯆꯨꯝꯃꯦ ꯈꯪꯗꯦꯗ ꯑꯩꯒꯤ ꯑꯩꯒꯤ ꯄꯨꯟꯁꯤꯗ ꯁ꯭ꯀꯨꯜ ꯀꯥꯔꯒ ꯍꯥꯏꯅꯤꯡꯉꯥꯏ ꯊꯝꯅꯔ ꯑꯩ ꯐꯥꯝ ꯀꯅ ꯑꯗꯨꯝ ꯋꯥꯔꯒ ꯑꯗꯨꯝ ꯋꯥꯔꯒ ꯆꯥ ꯍꯥꯏꯕ ꯃꯥꯅ ꯑꯩꯉꯣꯟꯗ
ꯑꯗꯣ ꯑꯦ ꯕꯤ ꯁꯤ ꯍꯥꯏꯕ꯭ꯔꯣ ꯅꯪ
ꯑꯩ ꯁꯤꯕꯨꯗꯤ ꯈꯪꯉꯤꯅ ꯀꯔꯤꯅ ꯅꯪ
ꯑꯦ ꯊꯖꯗꯦꯗ ꯇꯥꯏꯝ ꯇꯕꯜꯁꯨ ꯈꯪꯉꯣꯏ ꯅꯪꯗꯤ
ꯂꯅꯃꯇꯥ ꯇꯥꯏꯝ ꯇꯦꯕꯜ ꯀꯗꯥꯏꯕꯨꯗꯤ ꯈꯪꯉꯦ ꯌꯥꯝꯅꯗꯤ ꯈꯪꯗ꯭ꯔꯦꯗ
ꯑꯗꯨ ꯑꯗꯨ ꯑꯣꯏꯔꯛꯑꯕꯅꯤ ꯅꯪꯒꯤ ꯌꯥꯝ ꯂꯣꯏꯅꯃꯛ ꯀꯥꯎꯔꯦꯅ
ꯑꯩꯅ ꯑꯩꯅ ꯍꯥꯏꯗ꯭ꯔꯣ ꯉꯔꯥꯡ ꯑꯩ ꯑꯩꯁꯦ ꯌꯥꯝ ꯐꯠꯇ ꯌꯦꯅꯤꯡ ꯀꯅꯥꯗꯦꯗ ꯍꯥꯏꯗ ꯑꯗꯨꯅꯤ ꯀꯅꯤ ꯍꯥꯏꯗꯦ
ꯍꯦ
ꯆꯦꯠ ꯊꯥꯕꯥꯛꯁꯨꯨꯕ ꯍꯥꯏ ꯍꯥꯏꯦ
ꯈꯪꯕꯔꯥ
ꯀ ꯀꯔꯤꯕ
ꯊꯕꯛ ꯁꯨꯕ ꯈꯛꯇꯅꯦꯕ ꯑꯩ ꯍꯥꯏꯕꯁꯦ
ꯑꯁ ꯊꯕꯛꯇꯤ ꯌꯥꯝ ꯍꯩꯍꯦ ꯅꯪꯁꯤꯗꯤ
ꯊꯕꯛꯄꯨꯗꯤ ꯑꯗꯨꯝ ꯇꯧꯕ ꯌꯥꯏ ꯑꯗꯨꯒ ꯀꯔꯤ ꯍꯥꯏꯖꯤꯔ ꯑꯗꯨ
ꯅꯪꯗꯤ ꯄꯩꯁꯥ ꯇꯥꯅꯤꯡꯉꯥꯏꯁꯤ ꯌꯥꯝ ꯍꯩꯌꯦ
ꯑꯁ ꯑꯁꯤ ꯁꯤ
ꯑꯣꯔꯤꯖꯤꯅꯦꯜꯒꯤ ꯄꯩꯁꯥ ꯌꯥꯝ ꯐꯪꯉꯤꯅ ꯑꯗꯨ
ꯑꯃꯗꯤ ꯅꯣꯡ ꯑꯦ ꯃꯣꯔꯝ ꯑꯃꯗ ꯍꯥꯏꯕꯁꯤ ꯑꯗꯨꯝ ꯇꯥꯏ ꯉꯔꯥꯡꯃꯥꯗ
ꯌꯨꯝꯗ ꯂꯩꯔꯗꯤ ꯄꯩꯁꯥꯗꯤ ꯌꯥꯝ ꯌꯥꯝ ꯌꯨꯝꯗ ꯂꯩꯔꯤꯁꯦ ꯄꯩꯁꯥꯁꯨ ꯌꯥꯝ ꯇꯥꯟꯅꯤ ꯑꯗꯨ ꯈꯔꯗꯤ ꯋꯥꯕꯀꯣ ꯌꯨꯝꯗꯗꯤ
ꯍꯥꯏꯁ ꯀꯔꯤ ꯐꯠꯇꯦ ꯍꯣꯏ ꯑꯩꯒꯤ ꯄꯨꯟꯁꯤ ꯐꯠꯇꯦꯗ ꯔꯥꯏ ꯑꯣꯏ ꯍꯥꯠ ꯐꯃꯁꯨ ꯂꯥꯏ
ꯑꯗꯨꯗ ꯃꯄꯥꯟꯗ ꯂꯩꯕꯗꯤ ꯈꯔꯗꯤ ꯅꯨꯡꯉꯥꯏꯅ
ꯍꯈꯣꯏ ꯑꯩꯈꯣꯏ ꯌ ꯑꯩꯈꯣꯏ
ꯋꯥꯗꯦ ꯑꯗꯨꯝ ꯐꯝꯔꯒ ꯂꯩꯕꯅꯤꯅ
ꯃꯣꯔꯣꯝ ꯑꯃꯅ ꯐꯤꯃꯁ ꯑꯩ ꯌꯨꯝ ꯂꯥꯛꯄ ꯃꯇꯝꯗ ꯌꯆꯥ ꯌꯆꯥꯥꯛ ꯌꯥꯝꯪꯁꯨ ꯆ꯭ꯔ ꯑꯗꯨ ꯃꯇꯝꯗ
ꯎꯝ
ꯂꯣꯏ ꯂꯣꯏꯆꯥꯛ ꯑꯈꯣꯏ ꯃꯔꯨꯞꯒ ꯍꯣꯏ ꯂꯧꯕ ꯆꯠꯄꯗꯣ ꯈꯪꯕ꯭ꯔꯥ ꯑꯩ ꯀꯥꯕꯗꯣ ꯅꯪ ꯆꯠ ꯆꯠꯇꯦꯗ ꯅꯪ
ꯇꯜꯂꯦꯗ ꯍꯥꯏꯁꯨ
ꯑꯁ ꯑꯗꯨ ꯃꯇꯝꯅ ꯌꯥꯝ ꯋꯥꯏ ꯍꯥꯏ ꯆꯤꯡꯗ ꯌꯥꯝ ꯂꯥꯏꯗꯕꯒ ꯑꯗꯨꯝ ꯑꯩꯒꯤ ꯀꯔꯤꯗ ꯑꯩꯒꯤ ꯏꯁꯥꯁꯦ ꯌꯥꯝ ꯑꯣꯚꯔꯋꯦꯠ ꯇꯧꯈ꯭ꯔꯦꯕ
ꯑꯣꯏ
ꯑꯗꯨꯒ ꯑꯛꯁ ꯀꯥꯕ ꯃꯇꯝ ꯈꯪꯏ ꯑꯁ ꯌꯥꯝ ꯋꯥꯔꯛ ꯑꯩꯁ
ꯑꯁ ꯀꯩꯅꯣ ꯈꯨꯟꯗ ꯂꯩꯔꯗꯤ ꯀꯩ ꯀꯩꯅꯣ ꯅꯨꯡꯗꯥꯡꯗ ꯆꯥꯅꯤꯉꯥꯏ ꯆꯥꯛꯀꯗꯕꯅꯤꯅꯦ ꯑꯇꯩ ꯑꯇꯩ ꯌꯨꯝꯗꯗꯤ ꯌꯨꯝꯗꯁꯨ ꯂꯩꯇꯦ ꯌꯨꯝꯗ ꯊꯣꯛꯂꯛꯄꯥ ꯀꯥꯟꯗꯗꯤ ꯀꯩ ꯀꯅꯣ ꯆꯥꯅꯤꯡꯉꯥꯏ ꯑꯦꯁ ꯅꯨꯡꯗꯥꯡꯗ ꯇꯨꯝꯕ ꯃꯇꯝ ꯂꯩꯗꯦ ꯑꯗꯨꯝ ꯀꯣꯏꯔꯒ ꯆꯒꯅꯤ
ꯍꯣꯏ ꯑꯩꯒꯤ ꯑꯗꯨꯒ ꯁꯤ ꯂꯣꯛꯇꯥꯛ ꯇꯔꯤ ꯄ꯭ꯂꯥꯟ ꯇꯥꯥꯎ ꯇ ꯑꯩꯁ ꯋꯥꯅꯤꯍꯦ
ꯑꯩꯒꯤꯁꯨ ꯅꯨꯄꯤ ꯑꯃ ꯊꯤꯕꯤꯌꯨꯅꯦ ꯑꯗꯣ
ꯍꯩ ꯍ ꯑꯩ ꯅꯨꯄꯤ ꯄꯤꯕ ꯍꯩꯗꯦ
ꯌꯥꯝ ꯍꯥꯏꯔꯝꯒꯅꯤꯗ ꯅꯪꯗꯤ ꯅꯨꯄꯤꯁꯨ ꯌꯥꯝ ꯀꯩꯅꯣ ꯇꯧꯋꯦ ꯅꯨꯄꯤꯕꯁꯨ
ꯅꯨꯄꯤ ꯊꯤꯕ ꯍꯔꯗꯤ ꯑꯩ ꯅꯨꯄꯤ ꯀꯔꯤꯒꯤꯔꯥ ꯁꯤ ꯑꯩꯕꯨ ꯑꯦꯁ ꯅꯨꯄꯤꯁꯤꯡꯅꯁꯨ ꯑꯩꯕꯨ ꯄꯥꯝꯃꯔꯣꯏꯁ ꯑꯩꯒꯤ ꯑꯩꯒꯤ ꯀꯔꯤꯔꯥ
ꯊꯕꯛ ꯁꯨꯕ ꯌꯥꯝ ꯍꯩꯌꯦꯅ ꯑꯗꯨꯒꯤ ꯅꯨꯄꯤꯁꯤꯡ ꯌꯥꯝ ꯄꯥꯝꯒꯅꯤꯅ ꯅꯪꯕꯨꯗꯤ ꯁꯛꯁꯦ ꯌꯥꯝ ꯐꯖꯩ ꯅꯣꯏꯗꯤ
ꯅꯆꯤꯟ ꯑꯗꯨ ꯁꯛ ꯐꯖꯕ ꯋꯥꯅꯤ ꯅꯆꯤꯟ ꯁꯤꯕꯥ ꯅꯠꯇꯦ
ꯑꯁꯦꯡꯕꯅꯦ ꯑꯦ ꯃꯤꯅ ꯑꯁꯦꯡꯕ ꯍꯥꯏꯔꯒ
ꯑꯩꯕꯨ ꯑꯩ ꯆꯠ ꯐꯖꯕꯗꯤ ꯗꯨꯗꯤ
ꯅꯪ ꯁꯛ ꯐꯖꯗ꯭ꯔꯗꯤ ꯀꯅꯥꯅ ꯐꯖꯔꯅꯤ ꯑꯗꯣ
ꯅꯠꯇꯦ ꯅꯠꯇꯦ ꯑꯗꯨ ꯁꯤ ꯋꯥꯅꯤ ꯅꯪ ꯎꯝ ꯌꯥꯗꯔꯦ
ꯅꯣꯏ ꯅꯣꯏꯒꯤꯁꯤ ꯍꯧꯖꯤꯛ ꯊꯕꯛ ꯇꯧꯔꯒ ꯂꯩꯕ꯭ꯔꯣ ꯍꯧꯖꯤꯛ ꯀꯩꯅꯣ ꯈꯣꯟꯁ ꯇꯥꯏꯌꯦꯅ
ꯊꯝꯃꯒ ꯂꯩꯃꯦ ꯑꯗꯨ ꯑꯩꯅ ꯆꯍꯤ ꯑꯃ ꯄꯥꯏꯕ ꯑꯩꯩꯅ ꯆꯩ ꯑꯃ ꯄꯥꯏꯔꯒ
ꯍ ꯅꯣꯏ ꯅꯣꯏꯒꯤ ꯃꯐꯝ ꯅꯨꯄꯤ ꯑꯃ ꯂꯩꯕꯗ ꯑꯗꯨ ꯐꯨꯅ ꯑꯗꯨ ꯑꯣꯏꯗꯤ
ꯍ
ꯋꯥꯔꯤꯁꯨ ꯀꯔꯤꯔ ꯑꯗꯨꯝ ꯀꯪ ꯋꯥꯔꯤꯁꯨ ꯁꯥꯅꯦ ꯀꯔꯤꯗ ꯑꯗꯨꯝ
ꯃꯥꯗꯤ ꯀꯥꯏꯗꯗꯒꯤꯅꯣꯃꯥ ꯑꯗꯣ
ꯑꯩꯈꯣꯏ ꯆꯤꯡꯃꯤꯒꯤꯅꯤ ꯇꯞꯅ ꯍꯧꯖꯤꯛ ꯑꯩꯈꯣꯏꯒ ꯈꯅꯗꯨ ꯃꯥꯅꯤ
ꯑꯣ ꯑꯗꯣ ꯋꯥꯔꯤꯗꯤ ꯈꯔꯛ ꯁꯥꯅꯕꯥꯗꯤ ꯁꯥꯅꯕꯥꯔꯣ ꯃꯣꯏꯒꯥ
ꯍꯣꯏ ꯁꯅꯥꯕꯗꯤ ꯁꯥꯟꯅꯩ ꯑꯗꯨꯝ ꯐꯔꯦꯟꯂꯤ ꯑꯣꯏꯅ
ꯑꯗꯨ ꯁꯗꯤ ꯐꯖꯕ꯭ꯔꯣ ꯑꯗꯣ ꯃꯥꯗꯣ
ꯀꯔꯤ ꯍꯥꯏꯕ
ꯂꯤꯂ ꯄꯤꯛꯇꯦ ꯍ ꯌꯥꯝꯝ ꯄꯤꯗꯕ
ꯆꯥꯎꯥꯎꯒ ꯃꯥꯒꯤ ꯏꯁꯥꯁꯤꯁꯦ ꯀ
ꯑꯗꯨ ꯑꯣꯏꯔꯗꯤ ꯃꯥꯁꯨ ꯅꯨꯄꯥ ꯀ ꯑꯣꯏꯔꯝꯒꯅꯤꯅ
ꯑ ꯀꯤꯟꯄ ꯍ
ꯅꯠꯇ꯭ꯔꯗꯤ ꯑꯩ ꯃꯥꯕꯨ ꯀꯣꯏꯒꯦ ꯇꯧꯕꯅꯤꯗꯥ ꯑꯗꯨ
ꯍꯧꯖꯤꯛ ꯀꯥꯡꯥꯟꯁꯩ ꯅꯨꯄꯤꯁꯤꯡꯁꯦ ꯅꯨꯡꯥꯡ ꯂꯣꯏꯅꯃꯛ ꯐꯩ ꯐꯩ ꯍꯧꯖꯤꯛꯀꯥꯟꯁꯤ ꯌꯥꯝꯌꯥꯝ ꯂꯨꯈꯔ ꯑꯗꯨꯒ ꯊꯗꯥ ꯃꯁꯨꯨꯁꯤ ꯌꯥꯝ ꯐꯖꯅ ꯁꯨ ꯆꯨꯅ ꯊꯥꯖꯕ ꯉꯝꯗ꯭ꯔꯦ
ꯑꯗꯨ ꯅꯪꯅ ꯅꯨꯄꯤ ꯑꯃꯗꯤ ꯁꯦꯝꯒꯗꯕꯅꯤ ꯑꯩꯒꯤ
ꯑꯦꯁ ꯑꯩ ꯉꯁ ꯑꯃ ꯍꯥꯏꯖ ꯅꯣꯏ
ꯑꯁ ꯅꯪ ꯁꯦꯝꯕ ꯌꯥꯝ ꯍꯩꯔꯅꯤ ꯈꯪꯉꯦ ꯑꯩ
ꯑꯥꯏ ꯀꯗꯥꯏꯗꯒꯤ ꯅꯣꯏꯒ ꯍꯧꯖꯤꯛ ꯅꯪꯒ ꯂꯩꯃꯤꯟꯅꯕꯗꯣ ꯃꯉꯣꯟꯗ ꯍꯥꯏꯂꯑꯣ ꯃꯉꯣꯟꯗ
ꯎ
ꯑ ꯍꯣꯏ ꯆꯄ
ꯀꯩꯅꯩꯅꯣ ꯅꯪꯗꯤ ꯗꯥꯟꯁꯨ ꯇꯧꯕ ꯌꯥꯝ ꯍꯩꯅꯥ ꯈꯨꯟꯗ ꯂꯩꯕ ꯀꯥꯟꯗ ꯅꯪ ꯌꯥꯝ ꯗꯥꯟꯁ ꯇꯧꯕꯗꯣ ꯀꯥꯎꯔꯣ ꯅꯪ?
ꯅꯤꯡꯁꯤꯡꯜꯂꯛꯑꯒꯦ ꯅꯣꯏꯅ ꯇꯧ ꯍꯥꯏꯕꯗ ꯑꯩꯅ ꯑꯗꯨꯝ ꯀꯔꯤ ꯀꯔꯥ ꯑꯗꯨꯝ ꯇ ꯌꯥꯗꯣ
ꯑꯗꯨꯒꯨꯝꯕ ꯚꯗꯤꯑꯣꯗꯨ ꯅꯪꯉꯣꯟꯗ ꯌꯥꯎꯕ꯭ꯔꯣ?
ꯌꯥꯔꯅꯦꯦ ꯊꯔ ꯊꯅꯣ ꯌꯦꯡꯅꯤꯗꯦ
ꯑꯩ ꯊꯥꯔꯛꯀꯅꯤꯗ
ꯒꯔꯨꯞꯇꯁꯨ ꯊꯥꯔꯛꯀꯅꯨ ꯑꯗꯨꯒꯨꯝꯕ